ꯇꯥꯏꯌꯦ ꯇꯥꯏꯌꯦ ꯇꯥꯔꯕ
ꯑꯥꯎ
ꯑꯍꯥꯟꯕꯒꯤꯀꯣ ꯃꯣꯏꯒꯤ ꯃꯤꯅꯤꯠ ꯑꯃ ꯑꯅꯤꯒꯤ ꯑꯗꯨꯝ ꯍꯥꯏꯗꯤꯕꯥꯛ ꯅꯨꯡꯉꯥꯏꯇꯕꯅꯤ ꯈꯪꯗꯦ ꯑꯗꯨꯝ ꯅꯨꯡꯉꯥꯏꯇꯕ ꯑꯗꯨꯃꯥꯏꯅ ꯇꯧꯕꯅꯦꯕꯀꯣ
ꯑꯥ
ꯑꯗꯨ ꯌꯥꯔꯤꯃꯈꯩꯗꯤ ꯑꯗꯨꯝ ꯍꯣꯏ ꯃꯣꯏꯒꯤ ꯃꯤꯅꯤꯠ ꯇꯔꯥꯒꯨꯝꯕꯗꯣ ꯑꯗꯨꯃꯥꯏꯅ ꯁꯥꯟꯅꯕꯤꯕ
ꯑꯣ ꯍꯣꯔꯦꯟꯗ ꯌꯦꯡꯒꯦ ꯑꯩꯅ ꯀꯛ ꯑꯇꯣꯝꯗꯁꯨ ꯄꯥꯎꯗꯤ ꯐꯥꯎꯅꯕꯅꯦꯕ ꯑꯩꯁꯨ
ꯑꯥ
ꯑꯗꯨꯅꯦ ꯑꯗꯣ ꯁꯤꯁꯦ ꯑꯗꯨꯝ ꯁꯨꯃꯥꯏꯅ ꯑꯗꯨꯝ ꯍꯦꯛ ꯃꯨꯊꯠꯄꯒ ꯑꯗꯨꯝ ꯌꯥꯔꯗ꯭ꯔꯥ ꯀꯃꯥꯏꯅ ꯇꯧꯅꯤ
ꯑꯗꯨꯝ ꯇꯧꯈꯣ ꯍꯧꯖꯤꯛ ꯇꯧꯅꯔꯕꯅꯤꯅ ꯑꯗꯨꯝ ꯃꯤꯅꯤꯠ ꯇꯔꯥꯒꯨꯝꯕꯗꯣ ꯑꯗꯨꯃꯥꯏꯅ ꯇꯧꯔꯁꯦ ꯑꯗꯨꯗꯨꯒ ꯍꯣꯔꯦꯟ ꯂꯣꯏꯔꯒ ꯊꯃ ꯀꯥꯟꯗ ꯑꯃꯨꯛ ꯀꯩꯀꯩ ꯇꯧꯒꯗꯧꯕꯅꯣꯗꯣ ꯑꯩ ꯑꯗꯨꯝ ꯍꯥꯏꯔꯒꯦ
ꯑꯣ ꯍ ꯍꯣ ꯍ ꯐ ꯀꯅꯣ ꯑꯩꯁꯦ ꯐꯣꯟꯁꯦꯔ ꯑꯣ ꯁꯤꯗꯤ ꯂꯥꯎꯁ ꯨꯀ ꯊꯥꯕ ꯌꯥꯗꯕ ꯃꯥꯜꯂꯦ
ꯌꯥꯗꯦ ꯌꯥꯗꯦ ꯋꯥꯂꯁꯄꯂ ꯊꯥꯕ ꯌꯥꯏꯅ ꯈꯣꯡꯣ ꯊꯝꯗꯅꯤ ꯑꯗꯣ ꯑꯃꯨꯛꯉꯣꯏꯒꯤ ꯃꯁꯥꯅ ꯑꯗꯨꯝ ꯈꯪ ꯍꯧꯕꯁꯨ ꯌꯥꯎꯔꯛꯄꯅꯦꯕꯀꯣ ꯑꯗꯨꯗꯗꯤ ꯂꯥꯏ ꯭ꯔ ꯑꯗꯨꯝ ꯄꯥꯏꯔꯒ ꯂꯩꯇꯣꯏꯕ ꯆꯥꯛꯇꯤ ꯆꯥꯔꯕꯣ
ꯑꯩ ꯆꯥꯔꯦ ꯊꯣꯛꯂꯛꯑꯒ ꯀ꯭ꯂꯥꯁ ꯑꯩꯈꯣꯏꯒꯤ ꯑꯦꯛꯖꯥꯝ ꯀꯨꯏꯗ꯭ꯔꯦꯕꯀꯣ
ꯑꯥ
ꯑꯗꯨꯒꯤ ꯉꯔꯥꯡꯁꯦ ꯑꯩꯈꯣꯏ ꯉꯁꯤꯁꯦ ꯐꯣꯝ ꯐꯤꯜ ꯑꯞ ꯇꯧꯖꯩ ꯍꯥꯏꯅꯕ ꯑꯗꯨꯒꯤ ꯍꯧꯖꯤꯛ ꯇꯧꯕ ꯆꯠꯂꯅꯤ ꯍꯜꯂꯛꯄꯒ ꯑꯩꯈꯣꯏ ꯑꯣꯖꯥ ꯑꯃꯁꯁꯨ ꯉꯥꯏ ꯂꯩꯔꯤ ꯑꯗ ꯏꯃꯥꯟꯅꯕ ꯈꯔꯁꯨ ꯀ꯭ꯂꯥꯁ ꯇꯧꯖꯦꯅ ꯑꯦꯛꯖꯥꯝ ꯀꯨꯏꯗ꯭ꯔꯦ ꯑꯩꯈꯣꯏꯒꯤ ꯑꯦꯝ ꯌꯨ ꯁꯤꯒꯤ ꯃꯅꯤꯄꯨꯔ ꯌꯨꯅꯤꯚꯔꯁꯤꯇꯤ ꯑꯣꯐ ꯀꯜꯆꯔꯒꯤꯅꯦ
ꯑ
ꯑꯩꯈꯣꯏ ꯁꯪꯀ꯭ꯔꯤꯇꯟ ꯗꯤꯄꯥꯔꯠꯃꯦꯟꯒꯤ ꯑꯦꯛꯖꯥꯝ ꯀꯨꯏꯗ꯭ꯔꯦ ꯑꯦꯝ ꯑꯦ ꯂꯥꯁ ꯏꯌꯥꯔꯒꯤ ꯑꯗꯨꯒꯤ ꯑꯗꯨ ꯆꯠꯀꯦꯅ ꯑꯣꯖꯥ ꯈꯔ ꯇꯥꯟꯅꯒꯦ ꯑꯩꯈꯣꯏ ꯑꯦꯛꯖꯥꯝ ꯃꯌꯥꯒꯤꯅ
ꯀꯩꯀꯩ ꯇꯧꯒꯦ ꯆꯥꯔꯤꯗ ꯑꯩꯈꯣꯏ ꯆꯠꯉ ꯇ ꯆꯥꯔꯦꯅ
ꯑꯣ ꯑꯩꯅ ꯈꯜꯂꯤꯁꯤꯅ ꯉꯁꯥꯏ ꯗꯥꯇꯣꯟꯁꯨ ꯃꯥꯁꯨ ꯋꯦꯇꯤꯡ ꯂꯩꯕꯗꯨꯗ ꯑꯗꯩ ꯅꯪꯁꯨ ꯄꯨꯝ ꯊꯕꯛꯝ ꯆꯤꯡꯈ꯭ꯔꯖꯥꯠꯂꯥꯅ ꯑꯩꯗꯤ ꯈꯪꯉꯨꯗꯕ ꯍꯥꯏꯇꯥꯔꯦ ꯑꯗꯣ ꯆꯨꯝꯅꯒꯤ ꯋꯦꯇꯤꯡ ꯑꯃꯃ ꯍꯥꯏꯔꯦ ꯅꯨꯡꯉꯥꯏꯇꯅꯀꯣ
ꯑꯥ ꯍꯥꯏꯔꯣꯏ ꯑꯗꯨꯗꯤ ꯁꯤꯗꯠꯇ ꯀꯩꯅꯣ ꯇꯧꯕꯗꯤ ꯇꯣꯉꯥꯟꯅ ꯆꯈꯈꯤꯕꯕꯅ ꯀꯩꯀꯩ ꯇꯧꯒꯦ ꯃꯣꯏ ꯀꯜꯆꯔꯦꯜ ꯀꯩꯅꯣ ꯁꯪꯀꯤ꯭ꯔꯤꯇꯒꯤꯗꯗꯤ ꯑꯗꯨꯝ ꯄꯂꯥꯒꯨꯝꯕ ꯇꯧꯕ꯭ꯔꯥ ꯀꯩ ꯇꯧꯒꯦ
ꯑꯩꯈꯣꯏꯒꯤ ꯗꯤꯄꯥꯔꯠꯃꯦꯟ ꯗꯤꯄꯥꯔꯠꯃꯦꯟ ꯗꯤꯄꯥꯔꯠꯃꯦꯟ ꯈꯥꯏꯗꯣꯛꯑꯦꯕꯀꯣ
ꯑꯥ
ꯁꯝꯅ ꯍꯥꯏꯔꯕꯗ ꯑꯩꯈꯣꯏ ꯍꯧꯖꯤꯛꯀꯤ ꯂꯩꯔꯤꯕ ꯑꯩꯈꯣꯏ ꯃꯅꯤꯄꯨꯔꯒꯤ ꯂꯩꯔꯤꯕ ꯀꯜꯆꯔ ꯃꯌꯥꯝꯁꯦ ꯂꯣꯏ ꯌꯥꯎꯗꯣꯏꯅꯦꯕ ꯇ꯭ꯔꯥꯏꯕꯦꯜ ꯑꯗꯒꯤ ꯑꯩꯈꯣꯏꯒꯤ ꯂꯥꯏ ꯍꯔꯥꯎꯕ ꯑꯗꯒꯤ ꯑꯗ ꯑꯩꯈꯣꯏ ꯔꯥꯥꯁꯀꯤ ꯃꯇꯥꯡ ꯑꯗꯒꯤ ꯃꯈꯜ ꯂꯣꯏ ꯁꯨꯔꯦ ꯑꯗꯒꯤ ꯊꯥꯡ ꯇꯥ ꯑꯗꯒꯤ ꯄꯨꯡ ꯏꯁꯩ ꯂꯣꯏꯅꯃꯛ ꯁꯨꯔꯦ ꯃꯥ ꯃꯥꯏ ꯑꯗꯨꯗ ꯃꯥꯅ ꯂꯧꯅꯤꯡꯕ ꯁꯕꯖꯦꯛꯇꯣ ꯗꯤꯄꯥꯔꯠꯃꯦꯟꯒꯤ ꯃꯇꯨꯡ ꯏꯟꯅ ꯑꯗꯨꯗ ꯃꯤꯡ ꯆꯟꯅꯗꯣꯏꯕ ꯌꯥꯎꯕ ꯃꯇꯝꯗ ꯑꯩꯈꯣꯏ ꯀꯩꯅꯣ ꯑꯗꯨꯝ ꯂꯥꯏꯔꯤꯛ ꯑꯦꯝ ꯑꯦ ꯑꯥꯕꯨꯛ ꯖꯦꯅꯦꯔꯦꯜ ꯂꯥꯏꯟꯗ ꯇꯝꯕꯗꯣ ꯀꯩꯅꯣ ꯃꯥꯒꯤ ꯃꯥꯒꯤ ꯂꯥꯏꯟꯗ ꯆꯠꯅꯔꯒ ꯑꯗꯨꯒ ꯑꯗꯨꯝ ꯆꯞ ꯃꯥꯟꯅꯩ ꯎ
ꯑꯗꯨꯗꯤ ꯁꯪꯀꯦꯠ ꯇꯪꯈꯛꯇꯪ ꯑꯗꯨꯝ ꯇꯝꯗꯣꯏꯅꯦꯕꯀꯣ
ꯀꯩꯅꯣꯕꯨꯛ ꯕꯤ ꯑꯦꯕꯨꯛꯅꯦ ꯑꯩꯈꯣꯏꯒꯤ ꯑꯦꯝ ꯑꯦ ꯅꯠꯇꯕ ꯕꯤ ꯑꯦ ꯕꯤ ꯑꯦ ꯐꯥꯎꯕꯗꯤ ꯑꯩꯈꯣꯏꯒꯤ ꯀꯃꯟ ꯁꯕꯖꯦꯛ ꯂꯣꯏꯅꯃꯛ ꯌꯥꯎꯅꯦꯕ ꯑꯇꯣꯞꯄ ꯑꯩꯈꯣꯏꯒꯤ ꯁꯥꯕꯤ ꯑꯀꯅꯤ ꯃꯃꯛ ꯂ ꯂꯩꯝꯃꯛ ꯑꯣꯜ ꯔꯥꯎꯟ ꯑꯗꯨꯒ ꯑꯦꯝ ꯑꯦꯗꯒꯤꯗꯤ ꯑꯩꯅ ꯆꯠꯂꯤꯕ ꯂꯥꯏꯟꯗꯣ ꯍꯥꯏꯇꯥꯔꯦ ꯑꯩꯅ ꯆꯪꯅꯤꯡꯕꯗꯣ ꯑꯗꯨꯒꯤ ꯂꯥꯏꯟꯗꯤ ꯗꯤꯄꯥꯔꯠꯃꯦꯟꯇ ꯆꯪꯉꯅꯤ ꯑꯗꯨꯒ ꯀꯩꯅꯣ ꯇꯧꯗꯦꯕ ꯑꯩꯈꯣꯏꯒꯤ ꯑꯗꯨꯗ ꯑꯗꯨꯝ ꯆꯠꯈ꯭ꯔꯅꯤ ꯑꯗꯨ ꯍꯦꯛ ꯁꯤꯁꯦ ꯑꯩꯁꯨ ꯁꯤꯒꯤ ꯑꯦꯝ ꯑꯦꯁꯤꯦ ꯂꯣꯏꯕ ꯀꯥꯟꯗ ꯀꯩꯅꯣ ꯇꯧꯒꯦ ꯇꯧꯕꯅꯦ ꯔꯤꯁꯥꯔꯁ ꯋꯔꯛ ꯑꯃꯨꯛ ꯇꯧꯒꯦ ꯇꯧꯕꯅꯦꯕ ꯑꯩꯈꯣꯏ ꯄꯤ ꯑꯩꯩꯆ ꯗꯤ ꯇꯧꯕꯗꯣ
ꯑꯗꯨꯅꯤ ꯍꯧꯖꯤꯛꯀꯥꯟꯗꯤ ꯌꯥꯝ ꯂꯩꯔꯦꯅ ꯍꯥꯏꯗꯤ ꯎꯃꯪ ꯂꯥꯏ ꯍꯔꯥꯎꯕꯒꯤ ꯑꯗꯩ ꯃꯈꯟ ꯃꯈꯜ ꯅꯍꯥꯟꯋꯥꯏꯗꯤ ꯂꯩꯔꯝꯗꯅ ꯑꯗꯨꯃꯥꯏꯅ ꯑꯗꯨꯝ ꯑꯗꯨꯝ ꯍꯧꯖꯤꯛꯀꯤꯗꯤ ꯁꯪꯒꯤꯠ ꯁꯪꯒꯤꯠꯇꯪꯒꯤꯗ ꯍꯥꯏꯔꯒ ꯂꯣꯏ ꯆꯠꯈꯤꯗꯣꯏꯔꯥ ꯑꯗꯨ ꯑꯇꯣꯞꯄ ꯀꯩꯀꯩ ꯖꯒꯣꯏꯒꯨꯝꯕ ꯀꯩꯒꯨꯝꯕ ꯄꯨꯡ ꯆꯣꯔꯨꯝꯝꯒꯨꯝꯕ ꯌꯥꯎꯕ꯭ꯔꯥ ꯑꯗꯨꯃꯥꯏꯅ
ꯌꯥꯎꯋꯦ ꯂꯣꯏꯅꯃꯛ ꯌꯥꯎꯋꯦ ꯑꯗꯨꯒ ꯌꯥꯎꯁꯨ ꯌꯥꯎꯔꯦ ꯑꯗꯨꯒ ꯀꯩꯅꯣ ꯑꯣꯏꯗꯣꯏꯕ ꯃꯥꯒꯤ ꯁꯝꯅ ꯍꯥꯏꯔꯕꯗ ꯑꯩꯈꯣꯏꯒꯤ ꯁꯪꯀ꯭ꯔꯤꯇꯟ ꯍꯥꯏꯔꯒꯅ ꯆꯣꯂꯣꯝꯒ ꯑꯗꯒꯤ ꯄꯨꯝꯒ ꯏꯁꯩꯒꯁꯦ ꯄꯨꯟꯈꯤꯗꯣꯏꯅꯦꯕꯀꯣ ꯑꯗꯨꯒ ꯖꯒꯣꯏ ꯍꯥꯏꯔꯒꯅ ꯖꯒꯣꯏꯒꯤꯗꯅ ꯑꯃꯨꯛ ꯍꯧꯖꯤꯛꯀꯤ ꯂꯥꯏ ꯍꯔꯥꯎꯕꯅ ꯇꯣꯉꯥꯟꯕ ꯑꯃ ꯑꯣꯏꯈ꯭ꯔꯦ ꯑꯩꯈꯣꯏꯒꯤ ꯑꯗꯨꯒ ꯖꯒꯣꯏ ꯔꯥꯁ ꯀꯥꯏ ꯂꯩꯗꯅ ꯑꯗꯨꯝꯕꯗꯣ ꯃꯈꯜ ꯑꯃ ꯃꯥꯏ ꯇ꯭ꯔꯦꯠ ꯑꯃꯝ ꯂꯥꯏꯟ ꯑꯃꯃꯝꯅꯦ ꯇꯣꯡꯉꯥꯜꯂꯦꯕ ꯅꯁꯤ ꯌꯨꯝꯗꯔ ꯀꯩꯅꯣꯗꯔ
ꯌꯗ ꯂꯩꯌꯦꯣ
ꯀꯩꯕ ꯑꯣ ꯑꯣ ꯑꯩꯗꯤ ꯀꯥꯎꯔꯦꯒꯣ ꯅ ꯍꯥꯃꯨꯛ ꯂꯥꯝꯕꯗꯣ ꯀꯨꯏꯃꯟꯗꯅ ꯅꯣꯏꯒꯤ ꯖꯒꯥꯗ ꯅꯣꯏꯁꯦ ꯀꯩꯅꯣ ꯆꯤꯡꯗꯣꯏꯔꯥ ꯀꯛꯆꯤꯡ ꯈꯨꯅꯧ ꯑꯣꯏꯗꯣꯏꯔ
ꯃꯠꯇꯦ ꯅꯠꯇꯦ
ꯑꯣ ꯀꯩꯅꯣꯒꯤꯗꯣ ꯒꯥꯔꯗꯦꯟ ꯑꯃ ꯂꯩꯕꯗꯣ ꯀꯥꯎꯈ꯭ꯔꯦ
ꯍꯣꯏ ꯑꯗꯨꯗꯤ ꯑꯗꯨꯝ ꯃꯌꯥ ꯑꯗꯨꯝ ꯑꯣꯏꯗꯣꯏꯕ
ꯒꯥꯔꯗꯦꯜꯗꯨ ꯀꯣꯝ ꯍꯥꯏꯇꯥꯔꯅꯦ ꯀꯛꯆꯤꯡ ꯒꯥꯔꯗꯦꯜ ꯍꯥꯏ ꯈꯪꯅꯕ꯭ꯔꯥ ꯃꯃꯤꯡ ꯑꯃꯗꯤ ꯊꯣꯟꯕ꯭ꯔꯕ
ꯍꯣꯏ ꯑꯗꯨꯃꯥꯏꯅ ꯑꯗꯨ ꯈꯛꯇꯪ ꯍꯥꯏꯗ
ꯑꯣ ꯀꯨꯏꯔꯦ ꯑꯗꯨꯁꯨ ꯑꯅꯧꯕꯕꯨꯗꯤ ꯁꯦꯝꯒꯠꯂꯄ ꯑꯃꯅꯤ ꯃꯌꯥꯝ ꯑꯗꯨꯁꯨ
ꯁꯒꯠ ꯆꯤꯇ꯭ꯔ ꯁ ꯄꯒꯕꯗꯤ
ꯅꯣꯏꯒꯤ ꯑꯦꯛꯖꯥꯝ ꯑꯃ ꯋꯥꯠꯂꯤꯕ
ꯑꯥ ꯊꯥꯗꯤ ꯊꯥꯈ꯭ꯔꯦ
ꯑꯣ ꯀꯥꯡꯥꯟ ꯀꯨꯏꯔꯛ ꯀꯥꯡꯥꯟꯁꯨ ꯀꯨꯏꯔꯛꯇꯔꯦ ꯑꯗꯨꯒ ꯀꯥꯡꯁꯤꯁꯨ ꯑꯃꯨꯛ ꯑꯩꯈꯣꯏꯗꯤ ꯀꯥꯡ ꯃꯅꯨꯡꯁꯦ ꯑꯩꯈꯣꯏꯒꯤꯅ ꯑꯃꯨꯛ ꯍꯦꯟꯅ ꯀꯩꯅꯣ ꯑꯩꯈꯣꯏꯒꯤ ꯊꯕꯛ ꯁꯤꯟꯕ ꯑꯣꯏꯗꯣꯏꯅꯦꯕ ꯑꯩꯈꯣꯏ ꯁꯤꯟꯐꯝꯁꯤꯒꯤ ꯃꯇꯨꯡ ꯏꯟꯅ ꯍꯥꯏꯇꯥꯔꯦ
ꯑꯥ
ꯑꯗꯨꯕꯨ ꯀꯩꯅꯣ ꯇꯧꯋꯦ ꯆꯤꯜꯂꯒꯁꯨ ꯅꯣꯡꯃꯗꯥꯥꯏ ꯁꯨꯝ ꯈꯥꯏꯗꯣꯛꯑꯒ ꯑꯩꯈꯣꯏꯒꯤ ꯃꯌꯥꯝ ꯁꯪꯕ ꯀꯥꯟꯗ ꯍꯥꯏꯕꯗꯤ ꯇꯦꯟ ꯗꯦꯖ ꯅꯨꯃꯤꯠ ꯇꯔꯥꯅꯤꯅꯦꯕ ꯀꯥꯡꯁꯦꯀꯣ
ꯑꯥ
ꯑꯍꯧꯕꯒ ꯑꯔꯣꯏꯕꯒ ꯀꯥꯡ ꯆꯤꯡꯒꯅꯤ ꯃꯔꯛꯇꯨꯅ ꯑꯩꯈꯣꯏꯒꯤ ꯁꯨꯝ ꯅꯨꯡꯇꯤꯒꯤ ꯄꯥꯜꯂꯤ ꯄꯨꯅꯕ ꯀꯥꯡꯕꯨꯁ ꯁꯨꯝ ꯏꯁꯩ ꯃꯁ ꯑꯩꯈꯣꯏ ꯈꯨꯕ ꯏꯁꯩ ꯆꯣꯏꯗꯦꯛꯀꯥꯏ ꯀꯥꯡꯒꯤ ꯂꯩꯌꯦꯕꯀꯣ
ꯑꯥ
ꯑꯗꯨꯝꯕꯁꯨ ꯎꯠꯇꯦꯕ ꯑꯗ ꯃꯔꯛꯇ ꯁꯨꯇꯤ ꯌꯦꯡꯉꯒ ꯑꯩꯈꯣꯏ ꯅꯣꯡꯃ ꯃꯔꯛꯇ ꯀꯥꯡ ꯃꯅꯨꯡꯗ ꯑꯩꯈꯣꯏ ꯈꯦꯇꯤ ꯆꯥꯔꯁꯨ ꯆꯥꯅꯔꯁꯨ ꯌꯥꯏ ꯌꯥꯗ꯭ꯔꯥ
ꯌꯥꯏꯦ ꯌꯥꯏꯔꯦ ꯂꯥꯛꯑꯣ ꯅꯣꯡꯃ ꯑꯗꯒꯤ ꯀꯥꯡ ꯃꯇꯝꯒꯤ ꯀꯤꯍꯣꯝ ꯆꯥꯕ ꯈꯣꯠꯄ ꯀꯩꯗꯧꯕ ꯃꯌꯥꯝ ꯆꯠꯄ ꯌꯥꯏꯗꯅ
ꯀꯩꯅꯣꯗꯤ ꯇꯧꯕ꯭ꯔꯣ ꯍꯧꯖꯤꯛ ꯅꯣꯏꯒꯤ ꯀꯤ ꯍꯣꯝꯁꯦ ꯀꯗꯣꯝ ꯁꯥꯏꯠꯇ ꯐꯪꯒꯦ
ꯃꯣꯐꯝꯁꯦ ꯑꯩꯈꯣꯏ ꯑꯌꯥꯝꯝꯕ ꯀꯩꯅꯣ ꯇꯧꯕꯁꯦ ꯆꯥꯅꯕ ꯆꯠꯄꯁꯦ ꯋꯥꯏꯊꯧꯒꯤꯗꯣ ꯄꯥꯏꯊꯧꯈꯤ ꯀꯌꯥ ꯑꯗꯩ ꯆꯪꯈ꯭ꯔꯒ ꯃꯌꯥꯝ ꯍꯥꯏꯗꯤ ꯃꯣꯏꯒꯤ ꯆꯤꯔꯨ ꯇꯥꯕ ꯀꯩ ꯀꯩ ꯇꯥꯕ ꯃꯌꯥꯝ ꯂꯩꯌꯦꯕꯀꯣ ꯇ꯭ꯔꯥꯏꯕꯦꯜ ꯇꯥꯕ ꯖꯒꯥꯈꯩ ꯑꯗꯨꯗ ꯑꯌꯥꯝꯕ ꯆꯥꯏ ꯑꯗꯨ ꯃꯈꯣꯡꯗ ꯆꯥꯕꯅꯣ ꯅꯥꯀꯟꯒꯤ ꯑꯃ ꯑꯩꯈꯣꯏꯒꯤ ꯍꯩꯔꯣꯛ ꯂꯣꯝꯗꯒꯤ ꯆꯪꯉꯒ ꯃꯐꯝ ꯑꯃꯁ ꯂꯩꯋꯥꯡ ꯆꯝ ꯂꯩ ꯆꯥꯉꯥ ꯑꯃꯁꯨ ꯂꯩꯌꯦꯕꯀꯣ ꯑꯗꯨꯃꯥꯏꯅꯁꯨ ꯆꯥꯅꯩ ꯑꯗꯨꯗꯒꯤ ꯃꯈꯥꯔꯣꯝꯗ ꯍꯥꯏꯊꯔꯒꯅ ꯑꯩꯈꯣꯏ ꯀꯩꯅꯣꯒꯨꯝꯕ ꯀꯛꯆꯤꯡ ꯈꯨꯅꯧꯔꯣꯝꯒꯨꯝꯕꯁꯦ ꯁꯤ ꯆꯥꯅꯩ ꯑꯗꯨꯝ
ꯎꯝ ꯍꯥꯏ ꯍꯧꯖꯤꯛꯀꯤ ꯑꯍꯥꯟꯕꯒꯤ ꯑꯣ ꯑꯁ ꯀꯩꯅꯣꯒꯤ ꯑꯩꯈꯣꯏꯒꯤ ꯏꯔꯥꯡꯒ ꯂꯩꯗꯒꯤ ꯀꯩꯅꯣ ꯀꯨꯏꯂꯦꯗ ꯀꯩꯅꯣ ꯆꯠꯇꯕ ꯑ ꯀꯣ ꯑꯩ ꯐꯣꯟꯗꯩꯅꯣ ꯑꯩ ꯑꯩ ꯐꯣꯟꯁ ꯂꯣꯛ ꯂꯣꯛ ꯇ ꯁꯟꯒ ꯃꯥꯜꯂꯦ ꯁꯦꯝꯒꯦ ꯑꯣ ꯑꯣ ꯗꯥꯛꯇꯣꯔꯁꯨ ꯐꯣꯟ ꯇꯧꯔꯛꯑꯝꯕ
ꯑꯥ
ꯑꯗ ꯑꯩꯅ ꯀꯩꯅꯣ ꯀꯛꯈ꯭ꯔꯕꯅꯦ ꯍꯥꯏꯕꯗꯤ ꯆꯨꯝꯅꯒꯤ ꯀꯣꯜ
ꯍꯣꯏ ꯁꯤꯒꯤ ꯃꯥꯒꯤ ꯁꯥꯟꯅꯔꯤ ꯀꯥꯟꯗꯗꯤ ꯑꯇꯣꯞꯄ ꯂꯥꯛꯑꯁꯨ ꯑꯣ ꯑꯣ ꯅꯣꯕꯣꯀꯥ ꯑꯗꯨ ꯅꯪꯅ ꯐꯣꯟ ꯇꯧꯕꯅꯤꯅ ꯍꯣꯔꯦꯟ ꯃꯣꯏꯅ ꯋꯥꯍꯪ ꯈꯔ ꯍꯪꯉꯛꯀꯅꯦꯕꯀꯣ ꯑꯗꯣ ꯑꯩ ꯁꯤ ꯊꯝꯈ꯭ꯔꯕ ꯃꯇꯨꯡꯗ ꯑꯃꯨꯛ ꯆꯨꯝꯅꯒꯤꯗ ꯇꯧꯔꯛꯀꯦ ꯑꯗꯨꯗꯨꯒ ꯀꯩꯀꯩ ꯈꯨꯝꯒꯅꯤꯗꯣ ꯑꯗꯨꯝ ꯑꯗꯨꯃꯥꯏꯅ ꯑꯗꯨꯗꯣ ꯍꯥꯏꯔꯛꯦ ꯀꯦꯕꯀꯣ
ꯋꯥꯍꯪ ꯍꯪꯉꯛꯄꯁꯦ ꯑꯩꯒꯤ ꯀꯩꯅꯣ ꯑꯩꯒꯤ ꯄ꯭ꯔꯣꯐꯥꯏꯜꯗꯨꯗ ꯆꯪꯉꯒ ꯑꯗꯨꯝ ꯍꯪꯉꯛꯄ ꯑꯗꯨ ꯀꯃꯥꯏꯅ ꯇꯧꯕꯅꯣ
ꯊꯝꯒꯦꯕꯒ ꯑꯗꯨꯝ ꯍꯪꯉꯛꯀꯅꯦꯕꯀꯣ ꯑꯗꯨꯀꯥꯟꯗ ꯑꯩꯈꯣꯏꯅ ꯑꯗꯨꯝ ꯍꯥꯏꯔꯒꯦ ꯑꯗꯨ ꯍꯣꯏ ꯉꯁꯥꯏꯒꯤ ꯑꯗꯨꯝ ꯅꯪ ꯍꯪꯕꯗꯣ ꯃꯊꯪ ꯃꯊꯪ ꯆꯞ ꯅꯦꯛꯁ ꯅꯦꯛꯁ ꯆꯞ ꯑꯗꯨꯃꯥꯏꯅ ꯇꯧꯔ ꯆꯠꯇꯣꯏꯅꯦꯕ ꯑꯗꯨ ꯌꯥꯏ ꯃꯩ ꯑꯗꯨꯝ ꯈꯔ ꯈꯔ ꯑꯗꯨꯝ ꯑꯅꯧ ꯑꯗꯨꯝ ꯀꯩꯅꯣ ꯇꯧꯅꯕ ꯑꯗꯨꯒ ꯉꯁꯥꯏꯒꯤ ꯑꯩꯅ ꯍꯥꯏꯕ ꯀꯩꯅꯣꯒꯤ ꯃꯣꯏꯅ ꯋꯥꯔꯤ ꯁꯥꯟꯅꯕꯒꯤ ꯈꯔ ꯑꯃꯅ ꯏꯊꯣꯛꯑꯒ ꯈꯔ ꯑꯃꯅ ꯆꯨꯝꯃꯤꯂꯥꯜꯂ ꯌꯦꯡꯕꯒꯤꯗꯣ
ꯑꯥ
ꯗ ꯃꯣꯏꯅ ꯑꯗꯨꯒꯤꯗꯤ ꯑꯃꯛ ꯈꯨꯗꯛ ꯈꯨꯗꯛꯇ ꯑꯗꯨꯝ ꯄꯩꯁꯥꯗꯣ ꯍꯥꯏꯗꯤ ꯅꯪꯅ ꯌꯥꯡꯈꯩꯒꯨꯝꯕ ꯍꯥꯏꯗꯤ ꯃꯣꯏꯒꯤ ꯌꯥꯡꯈꯩꯒꯨꯝꯕ ꯇꯧꯕ ꯀꯥꯟꯗ ꯂꯨꯄꯥ ꯀꯨꯟꯃꯥꯄꯟ ꯀꯨꯟꯊ꯭ꯔꯥ ꯑꯗꯨꯃꯥꯏꯅ ꯑꯗꯨꯝ ꯆꯪꯕꯅꯦꯕꯀꯣ ꯑꯗꯨ ꯅꯣꯡ ꯃꯗꯨꯅ ꯉꯝꯃꯤ ꯃꯩ ꯇꯧ ꯇꯥꯔꯦ ꯉ ꯆꯪꯕ ꯍꯥꯏꯗꯤ ꯑꯗꯨ ꯈꯨꯗꯛꯇ ꯍꯛꯇ ꯆꯪꯈꯤꯔꯣꯏꯕ ꯑꯗꯨꯝ ꯃꯣꯏꯅꯗꯤ ꯑꯗꯨꯝ ꯄ꯭ꯔꯣꯁꯦꯁꯤꯡ ꯂꯩꯈꯤꯅꯦꯕꯀꯣ
ꯑꯥ ꯌꯦꯡꯉꯒꯦ ꯑꯗꯨꯗꯣ ꯉꯁꯥꯏꯒꯤ ꯍꯧꯖꯤꯛꯀꯤ ꯃꯊꯪ ꯃꯊꯪ ꯊꯣꯛꯂꯛꯄꯩꯗꯔ ꯃꯊꯪ ꯃꯊꯪꯕꯨꯗꯤ ꯑꯗꯨꯝ ꯅꯝꯈ꯭ꯔꯦꯕꯀꯣ
ꯍꯣꯏ ꯑꯗꯨ ꯀꯥꯏꯗꯦ ꯑꯗꯨ ꯅ ꯍꯣꯔꯦꯟ ꯍꯩꯅꯕꯀꯣ ꯑꯩ ꯁꯤ ꯂꯣꯏꯈꯨꯔꯒ ꯑꯃ ꯑꯃꯒꯤꯗꯨꯁꯨ ꯍꯥꯏꯗꯤ ꯑꯅꯤꯃꯛ ꯇꯧꯔꯗꯤ ꯅꯥꯀꯟ ꯅꯥꯀꯜꯂꯣꯝꯗ ꯑꯅꯤꯃꯛ ꯆꯪꯉꯗꯤ ꯌꯥꯏꯗꯅꯀꯣ ꯑꯗꯨꯗꯤ ꯌꯥꯝ ꯆꯪꯗꯣꯏꯅꯦꯕ ꯄꯩꯁꯥꯗꯣ
ꯎꯝ ꯇꯥꯄꯔꯦꯅꯗ ꯑꯗꯨ ꯅꯍꯥꯟꯁꯨ ꯍꯥꯏꯔꯛꯄ ꯁꯨꯃꯥꯏꯅ ꯁꯤꯦꯅ ꯑꯗꯣ ꯑꯩꯈꯣꯏꯅ ꯈꯪꯗꯕ ꯑꯗꯣ ꯁꯨꯝ ꯍꯥꯏꯇꯥꯔꯗꯤ ꯁꯨꯝ ꯑꯇꯣꯞꯄ ꯁꯨꯝ ꯐ꯭ꯔꯤ ꯑꯁꯨꯝ ꯉꯥꯏꯍꯥꯛ ꯁꯪꯕ ꯃꯇꯝꯗ ꯑꯗꯨꯝ ꯌꯥꯏꯗꯅꯀꯣ
ꯍꯣꯏ ꯍꯣꯏ ꯑꯗꯨꯝ ꯇꯧꯅꯔ ꯂꯩꯕ ꯍꯥꯏꯕ ꯅꯠꯇꯕꯀꯣ ꯈꯤꯇꯪ ꯁꯪꯕ ꯁꯪꯕ ꯀꯥꯟꯗ ꯆꯪꯉ ꯑꯗꯨꯅ ꯑꯗꯨꯣ ꯐꯣꯟꯁꯦ ꯅꯪꯅꯀꯣ ꯇꯧꯔ ꯇꯥꯔꯗꯤ ꯅꯪ ꯑꯗꯨꯝ ꯅꯪꯅ ꯀꯛꯎꯕꯀꯣ ꯑꯩꯅ ꯑꯗꯒꯤ ꯇꯧꯔꯛꯔꯤꯕ ꯃꯤꯗꯨꯅ ꯀꯛꯎꯕ ꯑꯃꯗꯅ ꯀꯛꯍꯟꯒꯅꯨ ꯀꯣ ꯑꯗꯨꯒ ꯌꯥꯔꯤꯕꯅ ꯑꯗꯨꯝ ꯋꯥ ꯉꯥꯡꯕꯁꯨ ꯀꯣ ꯑꯩꯕꯨꯗꯤ ꯑꯗꯨꯝ ꯌꯥꯡꯈꯩ ꯌꯥꯡꯈꯩꯒꯨꯝꯕꯒꯤ ꯍꯥꯏꯗꯤ ꯑꯩꯗꯤ ꯆꯞ ꯆꯞ ꯃꯥꯟꯅꯅ ꯉꯥꯡꯅꯉꯥꯏ ꯇꯧꯕꯗꯣ ꯑꯗꯨꯃꯥꯏꯅ ꯇꯧꯕ ꯑꯗꯨ ꯍꯥꯏ ꯇꯥꯔꯒꯗꯤ ꯄꯩꯁꯥꯗꯣ ꯑꯗꯨꯝ ꯆꯞ ꯃꯥꯟꯅꯅ ꯆ ꯆꯪꯕ ꯈꯣꯠꯄ ꯂꯩꯌꯦꯕꯅꯦꯕꯀꯣ ꯅꯪꯅ ꯌꯥꯝ ꯉꯥꯡꯉꯗꯤ ꯅꯪꯅ ꯍꯦꯟꯅ ꯆꯪꯕ ꯈꯣꯠꯄ ꯑꯗꯨꯃꯥꯏꯅꯁꯨ ꯂꯩꯗꯤ ꯂꯩꯕꯅꯦꯕꯀꯣ ꯑꯗꯨ ꯌꯦꯡꯉꯣ ꯀꯥꯏꯕꯗꯤ ꯀꯥꯏꯗꯦ ꯑꯗꯨꯝ ꯍꯧꯕꯗ ꯉꯥꯏꯔꯤꯕꯅꯤꯅ
ꯍ ꯑꯩꯅ ꯈꯪꯗꯕ ꯑꯗꯣ ꯀꯩꯅꯣꯗꯩꯁꯨ ꯑꯝꯇ ꯍꯣꯔꯦꯟ ꯐꯖꯅ ꯒ꯭ꯌꯥꯟ ꯇꯥꯔ ꯆꯨꯝꯗꯩꯗ ꯍꯪ ꯇꯥꯔꯦꯕꯗ ꯖꯥꯇꯣꯗꯨꯁꯨ ꯑꯗꯨ ꯅꯪꯕꯨꯗꯤ ꯍ ꯈꯪꯉꯗꯣꯏꯅꯤ ꯃꯉꯣꯟꯗꯒꯤꯗꯤ ꯑꯦꯦ
ꯃꯥꯅ ꯅꯍꯥꯟ ꯇꯥꯛꯄ ꯇꯥꯛꯄꯗ ꯑꯩꯗꯣ ꯈꯪꯍꯜꯂꯛꯇꯕꯩ ꯁꯥꯎꯕ ꯌꯥꯎ꯭ꯔꯕꯅꯦꯕ ꯍꯥꯟꯃꯤꯅ ꯇꯥꯏꯔ ꯉꯥꯡꯉꯤꯁꯦ ꯑꯗꯨꯝ ꯇꯧ ꯂꯩꯣꯏꯗꯣꯏꯅꯦꯕ ꯑꯗꯨꯗꯒꯤ
ꯑꯥ ꯇꯧꯗꯤ ꯌꯧꯗꯣꯔꯦ ꯅꯥꯏꯟ ꯌꯧꯔꯦꯨꯡ ꯃꯥꯄꯜ ꯑ ꯑꯩꯈꯣꯏꯒꯤ ꯑꯩꯈꯣꯏꯒꯤ ꯑꯩꯈꯣꯏ ꯀ꯭ꯂꯥꯁꯇ ꯑꯣꯖꯥꯅ ꯉꯥꯏꯔꯛꯏꯕꯗ ꯏꯃꯥꯟꯅꯕ ꯐꯣꯟ ꯇꯧꯔꯛꯄꯁꯨ ꯌꯥꯎꯔꯤ ꯉꯥꯏꯍꯥꯛ ꯂꯩꯔ ꯇꯧꯔꯒꯦ ꯅꯨꯡꯉꯥꯏꯔꯣꯏꯅ ꯐꯣꯟꯗꯣ ꯀꯛꯈꯠꯄ
ꯍꯣꯏ ꯍꯣꯏ ꯍꯣꯏ ꯑꯗꯨꯝ ꯀꯩꯅꯣ ꯇꯧꯔꯗꯤ ꯁꯤꯗ ꯅꯦꯠꯀꯨꯝꯕ ꯑꯗꯨꯝ ꯊꯥꯔ ꯊꯝꯃꯣꯀꯣ ꯅꯦꯠ ꯀꯩꯅꯣ ꯇꯠꯈ꯭ꯔꯗꯤ ꯃꯁꯥ ꯃꯇꯗ ꯇꯠꯈꯤꯅꯦꯕꯀꯣ
ꯎꯝ ꯑꯣ ꯀꯩꯅꯣꯗꯅꯦꯕ ꯑꯗꯨꯝ ꯑꯣꯅꯦ ꯊꯥꯔꯒꯅꯦ ꯃꯥꯏ
ꯑ ꯑꯥ ꯌꯦꯟ ꯌꯥꯎꯗ꯭ꯔꯗꯤ ꯌꯥꯗꯦꯕꯀꯣ ꯁꯤꯀꯤꯗꯣ ꯑꯗꯨꯗꯨꯒꯤꯅꯤꯗ ꯍꯣꯏ ꯆꯥꯛꯇꯤ ꯆꯥꯗ꯭ꯔꯦ ꯍꯥꯏꯔꯣ
ꯆꯥꯛ ꯆꯥꯔꯦ ꯑꯩꯅ ꯊꯣꯡꯉꯝꯕ ꯊꯣꯛꯂꯛꯏꯅꯦ ꯀꯩꯅꯣ ꯊꯣꯡꯖꯤꯜꯂꯦ ꯉꯁꯤꯗꯤ ꯈꯣꯡꯗ꯭ꯔꯨꯝ ꯊꯣꯡꯉꯦ ꯑꯗꯨꯒ ꯀꯩꯅꯣꯗꯣ ꯈꯣꯡꯗ꯭ꯔꯨꯝ ꯊꯣꯡꯕꯗꯣ ꯑꯩꯈꯣꯏꯒꯤ ꯕꯦꯁꯣꯟ ꯑꯃ ꯈꯤꯇꯪ ꯀꯩꯅꯣ ꯇꯧꯒꯗꯕ꯭ꯔꯥ ꯃꯔꯣꯏ ꯇꯧꯔꯒ ꯃꯇꯨꯝ ꯃꯇꯨꯝ ꯍꯥꯞꯄꯗꯣ
ꯑꯥ ꯑꯥ ꯑ
ꯆꯥꯗ꯭ꯚ
ꯆꯥꯏ ꯆꯥꯏ
ꯑꯗꯨꯃꯥꯏꯅ ꯇꯧꯕꯗꯣ ꯆꯠꯁꯜꯂꯦ ꯍꯥꯏꯕꯗꯤ ꯌꯦꯟꯖꯥꯡꯗꯣ ꯀꯩ ꯊꯣꯡꯗꯒ ꯃꯥꯏꯔꯦꯜ ꯑꯃꯒ ꯂꯩꯔꯝꯕ ꯑꯝ ꯑꯁ ꯃꯥꯏꯔꯦꯟꯗꯣꯝꯗ ꯇꯜꯂꯦ ꯃꯥꯏꯔꯦꯟꯗꯩꯅ ꯆꯝꯐꯨꯠ ꯑꯣꯏꯅ ꯍꯦꯛ ꯆꯥꯏꯑꯌꯦꯕꯀꯣ ꯍꯣꯏ ꯕꯦꯅꯤꯁꯀꯨꯝꯕ ꯃꯥꯏꯔꯦꯟꯒꯨꯝꯕꯗ ꯁꯄꯣꯔ ꯑꯗꯨꯝꯕ ꯁꯤꯒꯨꯝꯕꯁꯦ ꯈꯔ ꯃꯤꯛꯁ ꯇꯧꯔꯒ ꯆꯄꯗ ꯍꯦꯛ ꯆꯥꯏ ꯑꯗꯨꯒꯤ
ꯈꯔꯅꯨꯡꯣꯏ ꯗꯤ ꯍꯟꯊꯔꯕꯣ ꯀꯃꯥꯏꯅ ꯇꯧꯔꯤꯒꯦ
ꯅꯣꯏꯕꯁꯦ ꯍꯟꯗꯛꯀꯤ ꯅꯨꯃꯤꯠ ꯇꯔꯥꯅꯤꯃꯛꯒꯤ ꯃꯃꯥꯡꯗꯗꯤ ꯈꯔ ꯍꯟꯊꯔꯝꯃꯦ ꯑꯩꯈꯣꯏ ꯑꯩ ꯍꯥꯟꯅ ꯂꯩꯔꯝꯕ ꯀꯦꯖꯤꯗꯒꯤ ꯇꯦꯟ ꯗꯦꯖ ꯑꯩꯅ ꯖꯣꯇꯣꯁꯦ ꯈꯔ ꯀꯟꯅ ꯇꯧꯁꯜꯂꯦꯕꯀꯣ ꯑꯗꯨ ꯇꯧꯕꯁꯤꯗ ꯑꯩ ꯀꯦꯖꯤ ꯃꯔꯤ ꯍꯟꯊꯩꯦꯕ ꯇꯦꯟ ꯗꯦꯖꯇ ꯇꯦꯟꯗꯁꯦ ꯀꯤꯖꯤ ꯃꯔꯤ ꯍꯗ ꯋꯥ ꯃꯟꯗ ꯅ ꯑꯗꯨꯁꯤꯗꯌꯥ ꯑꯗ ꯑꯗꯣ ꯍꯗꯛ ꯁꯤꯦ ꯑꯃꯨꯛ ꯂꯣꯏꯔꯦꯅ ꯑꯗꯨꯏ ꯃꯅꯨꯡꯗ ꯑꯩ ꯊꯥꯎ ꯊꯨꯝ ꯆꯥꯗꯕꯤ ꯉꯥꯔꯤ ꯆꯥꯗꯕꯤ ꯇꯧꯋꯦꯕꯀꯣ ꯑꯗꯒꯤ ꯑꯃꯨꯛ ꯑꯗꯨꯒꯤ ꯇꯦꯟ ꯗꯦꯖꯇ ꯍꯦꯜꯂ ꯃꯇꯨꯡꯗꯒꯤꯗꯤ ꯑꯃꯨꯛ ꯍꯧꯖꯤꯛꯁꯦ ꯁꯨꯝ ꯉꯥꯔꯤꯒꯨꯝꯕ ꯆꯥꯔꯦ ꯊꯥꯎ ꯊꯣꯡꯕꯗꯨꯩ ꯃꯔꯛꯇ ꯁꯥ ꯉꯥ ꯊꯣꯡꯕꯗꯨ ꯑꯗꯨꯝ ꯆꯔꯑꯕꯅꯤꯅ ꯑꯃꯨꯛ ꯈꯤꯇꯪ ꯅ ꯈꯠꯂꯦ ꯑꯗꯣ ꯑꯃꯨꯛ ꯍꯌꯦꯡꯁꯤꯗꯒꯤ ꯑꯃꯨꯛ ꯍꯧꯔꯅꯤ ꯍꯥꯏꯕꯗꯤ ꯆꯥꯔꯁꯨ ꯈꯣꯠꯂꯁꯨ ꯑꯗꯒꯤ ꯑꯩꯈꯣꯏ ꯁꯥ ꯉꯥ ꯆꯥꯕ ꯁꯥ ꯉꯥ ꯆꯥꯅ ꯑꯩꯈꯣꯏ ꯌꯨꯝꯗꯤ ꯀꯩꯁꯨ ꯅꯨꯡꯇꯤꯒꯤ ꯆꯥꯄꯣꯠꯇꯦꯗꯅꯀꯣ ꯑꯗꯒꯤ ꯑꯩꯈꯣꯏ ꯑꯩꯈꯣꯏ ꯐꯔꯛ ꯇꯥꯕ ꯂꯩꯇꯦ ꯍꯣꯇꯦꯜꯗ ꯆꯠꯂꯒꯁꯨ ꯕꯣꯔꯥ ꯆꯥꯕꯁꯦ ꯍꯥꯎ ꯊꯨꯝ ꯍꯦꯛꯇ ꯁꯨꯝ ꯁꯤꯨꯝꯕ ꯆꯥꯕ ꯈꯣꯠꯄꯁꯦ ꯌꯥꯝ ꯄꯥꯝꯕ ꯑꯗꯒꯤ ꯐꯥꯁ ꯐꯨꯗ ꯑꯣꯏꯔꯒꯅ ꯑꯩꯈꯣꯏꯒꯤ ꯆꯧꯒꯨꯝꯕ ꯃꯦꯇ꯭ꯔꯣꯅꯤ ꯁꯤꯒꯨꯝꯕ ꯑꯉꯧꯕꯁꯦ ꯍꯦꯛꯇ ꯁꯨꯝ ꯆꯥꯕ ꯈꯣꯠꯄ ꯇꯧꯕ ꯁꯤꯒꯨꯝꯕꯁꯦ ꯈꯔ ꯇꯣꯏꯏꯈꯤꯅꯤ ꯑꯗꯨꯅꯅꯤꯅꯦ ꯑꯗꯨꯗꯣ ꯌꯥꯔꯒꯦ ꯁꯤꯒꯨꯝꯕꯁꯦ ꯍꯜꯂꯒ ꯆꯝꯐꯨꯠꯀꯨꯝꯕ ꯑꯁꯪ ꯑꯃꯥꯟ ꯃꯅꯥ ꯃꯁꯤꯡꯁꯦ ꯁꯤꯅ ꯍꯦꯜꯍꯜꯂꯒ ꯆꯥꯎ ꯍꯥꯏꯕꯅꯦ ꯑꯁꯦꯡꯕꯗꯤ
ꯑꯝ ꯎꯝ
ꯑꯩꯣꯏꯅꯁ ꯂꯩꯦ ꯥꯎꯅꯦꯅ ꯄꯩꯁꯥ ꯆꯁꯤꯜꯂꯦ ꯀꯣ ꯀꯩꯅꯣꯗꯤ ꯉꯁ ꯍꯥꯏꯕ ꯇꯔꯥꯒꯤꯗꯣ
ꯍꯣꯏ ꯍꯣꯏ ꯅꯪ ꯊꯝꯃꯣ ꯊꯝꯃꯣ ꯅꯪꯅ ꯊꯝꯃꯣ
ꯍꯣꯏ ꯍꯣꯏ ꯍꯣꯏ ꯍꯣꯏ ꯑꯗꯣ ꯀꯩꯅꯣꯒꯦ ꯇꯧꯔꯛꯀꯦ ꯁꯠꯁꯔꯤ ꯀꯣ